ꯀꯗꯩꯅꯣ
ꯊꯕꯛ ꯇꯧꯔꯨꯕꯅꯤ ꯂꯣꯏꯔꯦ
ꯀꯔꯤ ꯊꯕꯛ ꯇꯧꯔꯤꯅꯣ
ꯑ ꯕꯕꯥ ꯅꯥꯕꯒꯤ ꯑꯥꯏꯗ꯭ꯔꯣꯞ ꯀꯔꯤ ꯀꯔꯥ ꯈꯔ ꯍꯥꯞꯄꯨꯕꯅꯤꯗ
ꯎꯝ ꯀꯩ ꯑꯣꯏ ꯉꯝꯗ꯭ꯔꯤꯅꯣ
ꯑꯥꯪ ꯀꯩꯅꯣꯅꯤ ꯃꯤꯠ ꯑꯩꯈꯣꯏꯒꯤ ꯉꯧꯗꯣꯡ ꯂꯧꯊꯣꯛꯄꯒꯤ ꯑꯣꯄ꯭ꯔꯦꯁꯟ ꯇꯧꯔꯨꯕꯒꯤꯅꯤꯗ
ꯑꯣ ꯆꯍꯤ ꯀꯌꯥꯃꯨꯛ ꯁꯨꯔꯒꯦꯅꯣ ꯐꯥꯗꯔ
ꯆꯍꯤꯁꯦ ꯍꯣꯄꯨꯗ꯭ꯔꯇꯔꯨꯛꯃꯨ ꯁꯨꯔꯦ ꯁꯚꯦꯟꯇꯤ ꯁꯤꯁꯀ
ꯑꯗꯣ ꯑꯩꯈꯣꯏꯕꯥꯗꯩꯗꯤ ꯈꯤꯇꯪ ꯍꯟ ꯃꯥꯜꯂꯦꯀꯣ
ꯎꯝ ꯎꯝ ꯎꯝ ꯗꯨꯃꯥꯏ ꯇꯧꯔꯝꯃꯅꯤ
ꯑꯥ ꯑꯍꯟ ꯑꯣꯏꯔꯛꯑꯦꯀꯣ ꯃꯣꯏꯁꯦ
ꯎꯝ
ꯑꯁ ꯃꯊꯥ ꯁꯥꯔꯝꯅꯤ ꯑꯍꯟ ꯑꯣꯏꯔꯛꯄꯁꯦ ꯑꯩꯁꯨ ꯑꯩꯈꯣꯏꯁꯨ ꯌꯥꯝ ꯁꯥꯏ
ꯗꯣ ꯀꯩꯅꯣꯝ ꯍꯦꯒꯦꯅꯍꯦ
ꯀꯩꯅꯣ
ꯅꯣꯏ ꯗꯤ ꯏꯪꯂꯤꯁ ꯀ꯭ꯂꯥꯁꯁꯦ ꯑꯣꯟꯂꯥꯏꯟꯗ ꯑꯣꯏꯅ ꯂꯣꯏ ꯇꯧꯕ ꯅꯠꯇ꯭ꯔꯥ
ꯇꯧꯕꯁꯦ ꯑꯩꯕꯨꯗꯤ ꯑꯍꯥꯟꯕꯗ ꯑꯣꯐꯂꯥꯏꯟꯗ ꯌꯥꯎꯔꯝꯃꯦꯕꯀꯣ ꯀꯣ ꯑꯗꯣ ꯍꯧꯖꯤꯛꯄꯨꯗꯤ ꯑꯣꯟꯂꯥꯏꯟꯗ ꯑꯗꯨꯝ ꯇꯧꯔꯦ ꯍꯥꯏꯗꯤ ꯏꯉꯛ ꯄ ꯀꯥꯟꯗꯥ ꯑꯩꯗꯣ ꯆꯠꯄ ꯐꯔ ꯄ꯭ꯔꯣꯕ꯭ꯂꯦꯝ ꯀꯩꯀꯥ ꯈꯔ ꯂꯩꯕ ꯑꯗꯒꯤꯀꯣ ꯑꯗꯣ ꯑꯣꯐꯂꯥꯏꯟꯗꯣ ꯑꯣꯟꯊꯔꯒꯦꯅ ꯑꯩꯗꯣ ꯑꯣꯟꯂꯥꯏꯟꯗ ꯑꯣꯟꯊꯔꯒꯦꯅ ꯑꯣꯟꯊꯕꯅꯦ ꯑꯗꯨꯀꯣ ꯑꯩꯅ ꯁꯨꯝ ꯈꯟꯕꯗ ꯑꯣꯟꯂꯥꯏꯟꯒ ꯑꯣꯐꯂꯥꯏꯟꯒꯁꯦ ꯍꯩꯖꯗꯕ ꯑꯩꯈꯣꯏꯒꯤꯗꯤꯅꯦ ꯑꯣꯐꯂꯥꯏꯟꯗ ꯈꯤꯇꯪ ꯀꯩꯅꯣ ꯑꯣꯏ ꯍꯥꯏꯇꯥꯔꯦ ꯑꯥ ꯅꯨꯡꯉꯥꯏꯔ ꯐꯥꯎꯦ ꯇ ꯀꯩꯒꯤꯅꯣ ꯍꯥꯏꯀꯥꯟꯗ ꯈꯨꯗꯛ ꯈꯨꯗꯛꯇ ꯁꯦꯝꯗꯣꯛꯅꯤꯡꯕ ꯉꯥꯡꯅꯤꯡꯕ ꯁꯛꯇꯨ ꯁꯛ ꯎꯅꯔꯕꯅꯤꯅꯅꯦ ꯑꯗꯨ ꯅꯨꯡꯉꯥꯏꯌꯦꯕ ꯏꯁꯥꯁꯦ ꯇꯤꯞ ꯑꯣꯏꯔ ꯂꯩꯗꯅ ꯑꯩꯗꯣ ꯁ꯭ꯋꯥꯏꯗ ꯐꯨꯔꯤ ꯈꯣꯠꯂ ꯂꯩꯕꯗꯤ ꯌꯥꯔꯔꯣꯏꯗ ꯗꯅꯥ ꯑ ꯎꯟꯅꯅꯕꯅꯤꯅ ꯑ ꯑꯣꯐ ꯑꯣꯟꯂꯥꯏꯟꯁꯤꯅ ꯀꯩꯗꯧꯔꯦ ꯀꯥꯟꯗ ꯑꯩꯅ ꯆꯨꯝꯊꯣꯛ ꯊꯣꯛꯇ꯭ꯔꯗꯤ ꯑꯣꯖꯥꯅꯁꯨ ꯀꯩꯝ ꯍꯥꯏꯔꯛꯑꯔꯣꯏ ꯑꯩꯅ ꯨꯁꯨ ꯀꯩꯝ ꯍꯥꯏꯔꯔꯣꯏ ꯑꯇꯝꯅꯅ ꯑꯩꯉꯣꯟꯗ ꯀꯧꯔꯒ ꯍꯥꯏꯔꯛꯇꯧꯁꯨ ꯅꯠꯇꯦ
ꯅꯤꯃꯤ ꯀꯌꯥꯃꯨꯛ ꯁꯨꯒꯦ
ꯌꯥꯝꯃꯦ ꯀꯨꯟꯊ꯭ꯔꯥ ꯃꯊꯛ
ꯑꯣ ꯑꯣꯂꯥꯏꯟ ꯀꯣ ꯑꯃ ꯃꯇꯪ ꯑꯃꯃꯝꯇꯪ ꯀꯧꯔꯛꯇꯕ꯭ꯔꯥ ꯁꯤꯅꯤꯗ
ꯀꯧꯔꯛꯄꯁꯨ ꯌꯥꯎꯏ ꯀꯧꯔꯛꯇꯕꯁꯨ ꯌꯥꯎꯏ ꯑꯦꯛꯇꯤꯚꯤꯇꯤ ꯇꯧꯕ ꯀꯥꯟꯗ ꯏꯁꯥꯅ ꯍꯥꯏꯗꯤ ꯈꯪꯅ ꯊꯣꯂꯛꯄꯗꯣ ꯑꯗꯨꯃꯥꯏꯅ ꯇꯧꯔꯑꯣ ꯀꯥꯏꯅ ꯍꯥꯏꯕ ꯌꯥꯎꯏ ꯑꯗꯨꯒ ꯀꯩꯅꯣ ꯑꯩꯈꯣꯏ ꯑꯦꯁꯥꯏꯟꯃꯦꯟ ꯇꯧꯕꯗꯣ ꯑꯦꯁꯥꯏꯟꯃꯦꯟ ꯄꯤꯕ ꯀꯥꯟꯗꯗꯤ ꯍꯥꯏꯔꯛꯏꯀꯣ ꯑꯗꯨ ꯋꯥꯠꯂꯤ ꯑꯗꯥ ꯋꯥꯠꯂꯤ ꯅꯪꯒꯤ ꯋꯥꯠꯂꯤ ꯅꯪꯒꯤ ꯋꯥꯠꯂꯤ ꯀꯥꯏꯅ ꯀꯩꯒꯤꯅꯣ ꯅꯪ ꯑꯗꯨ ꯋꯥꯠꯂꯤꯗꯣ ꯃꯇꯝꯁꯦ ꯑꯦꯁꯥꯏꯟꯃꯦꯟ ꯑꯃ ꯆꯦꯛ ꯇꯧꯅꯕ ꯍꯣꯠꯅꯕꯗ ꯊ꯭ꯔꯤ ꯗꯦꯖꯀꯨꯝꯕꯗꯤ ꯂꯧꯅꯤ ꯑꯩꯈꯣꯏ ꯃꯌꯥꯝꯒꯤ ꯌꯥꯝꯃꯕꯅꯤꯅ
ꯑꯣ ꯑꯗꯨꯗꯤ ꯐꯔꯦꯅꯦ ꯑꯦꯁꯥꯏꯟꯃꯦꯟꯁꯦ ꯇꯧꯔꯦ ꯅꯪꯒꯤ ꯄꯨꯊꯣꯔꯛꯑꯦ ꯅꯪꯒꯤ ꯄꯨꯊꯣꯛꯑꯒ ꯅꯪꯒꯤ ꯃꯇꯥꯡ ꯅꯪꯒꯤꯗ ꯆꯨꯝꯃꯤꯂꯥꯜꯂꯤꯅ ꯈꯥꯅꯔꯤꯉꯩ ꯃꯇꯥꯡꯁꯤꯗ ꯃꯌꯥꯝꯁꯦ ꯂꯣꯏ ꯇꯨꯃꯤꯟꯅ ꯂꯩꯔꯒ ꯅꯪꯥꯡ ꯅꯪꯒꯤ ꯁꯣꯏꯔꯤꯗꯣ ꯀꯩꯅꯣꯅ ꯇꯥꯗꯣꯏꯅꯦꯕ ꯎꯝ
ꯑꯣꯖꯥꯗꯨꯒ ꯉꯥꯡꯅꯔꯅꯤꯗꯅ ꯑꯗꯨꯒ ꯄꯨꯊꯣꯛꯇꯣꯏꯕ ꯑꯗꯩ ꯀꯩꯅꯣꯁꯨ ꯇꯧꯋꯤ ꯑꯩꯈꯣꯏ ꯃꯁꯦꯟ ꯀꯟꯕꯔꯖꯦꯁꯟ ꯇꯧꯍꯟꯕ ꯋꯥꯔꯤ ꯁꯥꯍꯟꯕꯁꯨ ꯇꯧꯋꯤ
ꯑꯗꯨ ꯅꯣꯏ ꯃꯁꯦꯟ ꯀꯟꯚꯔꯖꯦꯁꯟꯗꯤ ꯀꯃꯥꯏꯅ ꯇꯧꯏ ꯑꯣ ꯎ ꯅꯪꯒ ꯃꯤ ꯑꯃꯒ ꯀꯟꯕꯔꯖꯦꯁꯟ ꯇꯧꯔꯁꯦꯕ ꯇꯨꯝ ꯑꯗꯨ ꯑꯇꯩꯗꯨꯅ ꯑꯃꯨꯛ ꯇꯨꯃꯤꯟꯅ ꯂꯩꯇꯥꯔꯦ
ꯑꯁꯨꯃꯥꯏꯅ ꯇꯧꯋꯁꯦ ꯑꯩꯁꯦꯕꯨ ꯑꯩꯁꯦ ꯑꯩꯁꯦ ꯑꯩꯁꯦ ꯀꯧꯊꯣꯛꯑꯅꯤꯗꯅ ꯑꯍꯥꯟꯕꯒꯤ ꯑꯗꯣ ꯑꯩꯅ ꯃꯤ ꯑꯃ ꯈꯜꯂꯅꯦꯕ ꯑꯗꯨꯥꯏ ꯑꯩꯈꯣꯏꯒꯤ ꯂꯤꯁ ꯑꯩꯈꯣꯏꯒꯤꯣ ꯃꯤ ꯃꯌꯥꯝꯗꯨꯒꯤ ꯃꯃꯤꯡ ꯅꯥꯀꯟꯗ ꯏꯅꯦꯕ ꯃꯤꯁꯁꯤꯅ
ꯎꯝ
ꯑꯗꯣ ꯑꯩꯅ ꯃꯤ ꯑꯃ ꯄꯥꯔꯁꯣꯅꯦꯜ ꯑꯣꯏꯅ ꯀꯧꯊꯣꯛꯑꯅꯦꯕ ꯃꯉꯣꯟꯗ ꯑꯩꯅ ꯍꯥꯏꯍꯜꯂꯣ ꯋꯥꯔꯤꯗꯣ ꯍꯥꯏꯗꯣꯏꯅꯦꯕ ꯅꯪ ꯀꯩꯗꯧ ꯈꯣꯂꯤ ꯆꯥꯔꯕ ꯊꯛꯑꯕ ꯇꯨꯝꯃꯄꯅ ꯑꯗꯣ ꯍꯥꯏꯔꯕ ꯃꯇꯨꯡꯗ ꯑꯗꯨꯗꯨꯗ ꯈꯨꯝꯅꯔꯅꯤꯗꯅ ꯑꯩꯒꯤ ꯂꯣꯏꯈ꯭ꯔꯅꯤꯗ ꯑꯩꯅ ꯀꯧꯊꯣꯛꯑꯝꯃꯤ ꯃꯤꯗꯣ ꯑꯗꯨꯅ ꯑꯃꯨꯛ ꯑꯃꯨꯛ ꯆꯨꯁ ꯇꯧꯅꯦꯕ ꯈꯜꯂꯅꯦꯕ ꯑꯗ ꯑꯃꯃꯨꯛ ꯊꯣꯛ ꯊꯣꯛꯂꯛꯑꯅꯦꯕ ꯑꯗꯨꯃꯥꯏꯅ ꯇꯧꯔꯒ ꯁꯨꯝ ꯃꯌꯥꯝꯗꯣ ꯑꯃꯒ ꯑꯃꯒ ꯑꯃꯨꯛ ꯔꯣꯇꯦꯁꯟ ꯁꯨꯝ ꯆꯠꯈꯤꯗꯣꯏꯕ ꯑꯗꯨꯃꯥꯏꯅ ꯇꯧꯋꯦ ꯑꯗꯨꯒ ꯑꯃꯅ ꯑꯃꯨꯛ ꯑꯗꯨ ꯇꯧꯗ꯭ꯔꯒꯅ ꯀꯩꯗꯧꯒꯦ ꯍꯥꯏ ꯀꯥꯟꯗ ꯏꯁꯥ ꯏꯁꯥꯅꯅꯦ ꯀꯩꯅꯣ ꯇꯧꯍꯜꯂꯦ ꯇ꯭ꯔꯨ ꯑꯅꯤ ꯂꯥꯏ ꯑꯃ ꯍꯥꯏꯇꯥꯔꯦ ꯑꯔꯥꯟꯕ ꯑꯃ ꯑꯆꯨꯝꯕ ꯑꯅꯤ ꯁꯦꯟꯇꯦꯟꯁ ꯑꯍꯨꯝ ꯑꯍꯨꯝ ꯁꯦꯝꯍꯟꯒꯅꯦꯕ ꯑꯩꯅ ꯑꯗꯒꯤ ꯃꯥ ꯃꯥꯅ ꯂꯣꯏꯃꯛꯀꯤ ꯀꯣ ꯑꯗꯣ ꯑꯩ ꯍꯥꯟꯅ ꯊꯣꯛꯑꯦ ꯈꯜꯂꯁꯦꯕ ꯑꯩ ꯁꯦꯟꯇꯦꯟꯁ ꯑꯍꯨꯝꯁꯦ ꯑꯩꯅ ꯃꯣꯏꯗ ꯍꯥꯏꯔꯅꯦꯕ ꯃꯌꯥꯝꯗ ꯑꯗꯨꯒ ꯃꯌꯥꯝꯁꯤꯅ ꯁꯤꯅ ꯆꯨꯝꯕꯅꯤ ꯁꯤꯅ ꯑꯔꯥꯟꯕꯅꯤꯁꯦ ꯈꯟꯅꯔꯛꯑꯅꯤꯗꯅ ꯂꯣꯏꯅ ꯑꯗꯨꯒ ꯃꯤꯁꯅ ꯂꯥꯁ ꯑꯗ ꯑꯩꯉꯣꯟꯗ ꯐꯪꯉꯛꯅꯦꯕ ꯅꯪ ꯁꯤ ꯑꯆꯨꯝꯕ ꯀꯔꯝꯕꯅꯣꯅ ꯑꯔꯥꯟꯕ ꯀꯔꯝꯕꯅꯣꯅ ꯑꯩꯅ ꯑꯔꯥꯟꯕꯅ ꯁꯤꯅꯤꯅ ꯈꯨꯝꯕꯅꯦꯕ ꯑꯗꯨꯒ ꯃꯗꯨ ꯃꯣꯏꯅ ꯍꯥꯏꯔꯛꯏ ꯃꯣꯏꯅ ꯃꯣꯏꯅ ꯈꯜꯂꯛꯄꯗꯨꯗ ꯂꯥꯜꯂꯦ ꯈꯜꯂꯁꯦꯕ ꯑꯗꯨꯒꯤ ꯀ꯭ꯂꯦꯔꯤꯐꯥꯏꯠ ꯇꯧꯕꯗꯣ ꯑꯩꯅ ꯑꯃꯨꯛ ꯑ ꯁꯤꯅꯦ ꯁꯤ ꯑꯣꯏꯕꯒꯤꯅꯤ ꯅꯅ ꯈꯜꯂꯤꯗꯨꯅ ꯁꯤꯅꯤ ꯑꯩꯁꯤꯅ ꯁꯤꯅꯤ ꯍꯥꯏꯕꯒꯤ ꯀꯩꯅꯣꯗꯣ ꯎꯠꯄ ꯑꯗꯨꯗꯣ ꯏꯪꯂꯤꯁꯇ ꯑꯗꯨꯃꯥꯏꯅ ꯌꯥꯝ ꯁꯥꯡꯉꯛ ꯇꯥꯔꯒꯗꯤ ꯏꯪꯂꯤꯁꯇ ꯗꯥꯏꯔꯦꯛ ꯉꯥꯡꯍꯟꯗꯕꯁꯨ ꯌꯥꯎꯋꯦꯕ ꯋꯥ ꯍꯥꯏꯅꯤ ꯑꯗꯨ ꯃꯌꯥꯝꯗꯨꯗꯤ ꯑꯃꯨꯛ ꯏꯪꯂꯤꯁ ꯑꯣꯏꯅ ꯉꯥꯉꯥꯗꯤ ꯌꯥꯝꯃꯅꯤꯗꯅꯀꯣ ꯃꯩꯇꯩꯂꯣꯟꯗ ꯑꯗꯨꯝ ꯃꯤꯛꯁꯇꯞ ꯇꯧꯔꯛ
ꯑꯇ ꯏꯪꯂꯤꯁꯇ ꯉꯥꯡꯅꯔꯗꯤ ꯐꯥꯒꯗꯕꯅꯦ
ꯑꯗꯨ ꯉꯝꯗ꯭ꯔꯤꯌꯦ ꯃꯌꯥꯝꯗꯣ ꯑꯩ ꯏꯁꯥꯁꯨ ꯉꯝꯗ꯭ꯔꯤꯕꯀꯣ ꯍꯣꯏ ꯁꯦꯟꯇꯦꯟꯁ ꯁꯦꯝꯃꯣ ꯍꯥꯏꯕꯗꯨꯗꯤ ꯁꯤ ꯁꯦꯝꯃꯦꯕ ꯑꯩꯈꯣꯏꯁꯨ ꯑꯦꯅꯤ ꯍꯥꯎ ꯃꯦꯅꯤ ꯍꯥꯎ ꯇꯧꯔꯒ ꯑꯗꯨꯝ ꯁꯦꯝꯕ ꯉꯝꯃꯦꯕꯀꯣ ꯑꯗꯨꯒ ꯉꯥꯡꯊꯣꯔꯣꯒ ꯍꯥꯏꯔ ꯀꯥꯟꯗꯅ ꯑꯃ ꯄꯟꯕꯗꯣ ꯑ ꯑꯗꯨ ꯇꯧꯋꯦꯕ ꯈꯪꯉꯕ ꯑꯗꯨꯅꯦꯕ ꯇꯧꯔꯤꯁꯦ ꯂꯦꯚꯦꯜ ꯋꯥꯟꯗ ꯑꯗꯨꯝ ꯕꯪ ꯪ ꯉꯥꯡꯕ ꯃꯤꯁꯨ ꯌꯥꯝ ꯌꯥꯎꯏꯀꯣ
ꯂꯦꯄꯦꯜ ꯋꯥꯜꯂꯕꯀꯣ ꯅꯣꯏꯒꯤꯁꯦ ꯑꯣ ꯑꯃ ꯑꯃꯥꯡꯅꯤꯡ ꯂꯩꯅ ꯀꯥꯈꯠꯂꯦꯕ ꯋꯥꯗ ꯅꯠꯇꯦ
ꯑꯥ
ꯑꯣ ꯇꯨꯁꯤꯅ ꯑꯩꯅ ꯇꯧꯔꯝꯕꯗ
ꯍꯣ ꯍꯣꯏ ꯅꯣꯏꯅ ꯇꯧꯕꯗꯣ
ꯑꯣ ꯇꯨ ꯇꯅ ꯁꯨꯥꯏꯅ ꯇꯧꯕꯅꯦ ꯀꯩꯅꯣꯁꯦ ꯑꯩꯈꯣꯏꯒꯤ ꯏꯪꯂꯤꯁꯦꯀꯣ ꯑ ꯍꯣꯏ ꯍꯥꯏ ꯠꯇꯕ ꯂꯦꯕꯦꯜ ꯋꯥꯟꯗ ꯂꯩꯒꯗꯕ ꯃꯤꯁꯨ ꯌꯥꯎꯋꯦ ꯑꯩꯈꯣꯏꯗ ꯃꯤꯛꯁ ꯈꯔ ꯆꯠꯈ꯭ꯔꯦꯕꯀꯣ
ꯑꯥ
ꯇꯨꯗꯨꯒꯤ ꯂꯦꯚꯦꯜꯗꯨꯗ ꯉꯥꯛꯇ ꯑꯣꯏꯇꯥꯔꯒꯗꯤ ꯀꯃꯥꯏꯅ ꯁꯥꯟꯅꯒꯦ ꯍꯥꯏꯕ ꯃꯇꯝꯗ ꯑꯩꯈꯣꯏꯅ ꯁꯦꯟꯇꯦꯟꯁ ꯁꯃ ꯃꯩꯇꯩꯂꯣꯟꯗ ꯏꯊꯣꯛꯑꯅꯤ ꯇ꯭ꯔꯥꯟꯁꯂꯦꯁꯟ ꯍꯥꯏꯇꯥꯔꯦ ꯃꯩꯇꯩꯂꯣꯟꯗꯒꯤ ꯊꯣꯛꯄ ꯏꯪꯂꯤꯁꯇ ꯑꯩꯈꯣꯏꯅ ꯁꯦꯝꯍꯟꯕꯒꯨꯝꯕꯀꯣ ꯅꯠꯇ꯭ꯔꯒꯅ ꯇꯣꯄꯤꯛ ꯋꯥꯔꯤ ꯑꯃ ꯑꯣꯖꯥꯗꯨꯅ ꯑꯩꯈꯣꯏꯗ ꯋꯥꯔꯤ ꯑꯃ ꯁꯥꯒꯠꯂꯅꯤ ꯋꯥꯔꯤ ꯑꯃ ꯃꯩꯇꯩꯂꯣꯟꯗ ꯃꯥꯅ ꯋꯥꯔꯤ ꯑꯃ ꯂꯤꯔꯛꯑꯅꯤꯕ ꯋꯥꯔꯤ ꯑꯃ ꯂꯤꯔꯛꯑꯀꯥꯟꯗꯨꯗꯁꯤꯗ ꯑꯩꯈꯣꯏꯅ ꯑꯗꯨꯒꯤ ꯋꯥꯔꯤꯗꯣ ꯃꯩꯇꯩꯂꯣꯟꯣꯝꯗ ꯂꯤꯕꯗꯣ ꯑꯩꯈꯣꯏꯅ ꯐꯖꯅ ꯁꯥꯒꯠꯂꯒ ꯏꯪꯂꯤꯁꯇ ꯑꯃꯨꯛ ꯑꯩꯈꯣꯏꯅ ꯋꯥꯔꯤꯁꯦ ꯀꯩꯅꯣꯗ ꯏꯁꯇꯦꯖꯇ ꯀꯥꯔꯒ ꯋꯥꯔꯤꯁꯦ ꯃꯈꯣꯏꯅ ꯂꯤꯕ ꯍꯥꯏꯇꯥꯔꯦ ꯑꯗ ꯂꯤꯕꯁꯤꯗ ꯏꯪꯂꯤꯁꯇ ꯂꯤꯗꯣꯏꯅꯦ ꯑꯩꯅ ꯂꯣꯜꯂꯤꯕ ꯏꯪꯂꯤꯁꯇꯨꯒ ꯃꯥꯅ ꯂꯣꯜꯂꯤꯕ ꯏꯪꯂꯤꯁꯇꯨꯒꯗꯤ ꯁꯣꯏꯗꯅ ꯈꯦꯅꯔꯅꯤꯕ ꯑꯗꯨ
ꯑꯗꯨꯩꯗꯨꯗ ꯏꯪꯂꯤꯁꯁꯦ ꯌꯥꯝ ꯅꯥꯟꯅ ꯂꯣꯜꯂꯛꯄꯗꯨꯁꯨ ꯌꯥꯎꯋꯦ ꯑꯩꯈꯣꯏꯗꯤ ꯏꯪꯂꯤꯁꯁꯦ ꯑꯆꯝꯕ ꯏꯪꯂꯤꯁꯇ ꯌꯥꯈꯤ ꯀꯩꯅꯣ ꯇꯧꯕꯔꯤꯁꯦ
ꯗꯣꯀꯦꯕꯨꯂꯔꯤ ꯍꯥꯏꯇꯥꯔꯦ ꯣꯀꯦꯕꯨꯂꯔꯤꯁꯦ ꯈꯔ ꯁꯣꯜꯂꯦ ꯑꯩꯗꯤꯀꯣ ꯋꯥꯍꯩ ꯑꯅꯧ ꯑꯅꯧꯕꯁꯦ ꯈꯔ ꯈꯪꯕ ꯑꯥ ꯑꯗꯨꯗꯨꯅ ꯃꯣꯏ ꯍꯦꯟꯅ ꯈꯪꯕ ꯑꯉꯥꯡ ꯑꯣꯏꯕ ꯈꯔ ꯤꯒꯤ ꯑꯣꯏꯕ ꯑꯉꯥꯡ ꯈꯔ ꯂꯩꯔꯤꯌꯦ ꯃꯣꯏ ꯃꯣꯏꯗꯤ ꯏꯪꯂꯤꯁꯁꯦ ꯑꯅꯧ ꯑꯅꯧꯕ ꯃꯌꯥꯝ ꯊꯣꯛꯂꯛꯑꯒ ꯉꯥꯡꯉꯦ ꯑꯗꯒꯤꯗꯤ ꯑꯃꯨꯛ ꯑꯩꯈꯣꯏꯒꯤ ꯀꯩꯅꯣꯒꯨꯝꯕ ꯈꯔ ꯈꯤꯇꯪ ꯑꯃ ꯌꯥꯎꯋꯦ ꯈꯤꯇꯪ ꯈꯤꯇꯪ ꯌꯣꯒ ꯇꯧꯕ ꯍꯥꯏꯒꯗ꯭ꯔꯥ ꯑꯗꯨꯒꯨꯝꯕ ꯃꯤ ꯑꯃꯁꯨ ꯌꯥꯎꯋꯦ ꯃꯥꯁꯨ ꯐꯖꯅ ꯑꯗꯨꯝ ꯂꯣꯜꯂꯦꯕ ꯏꯪꯂꯤꯁꯁꯦ ꯑꯗꯨꯒ ꯑꯇꯩꯁꯤꯡꯁꯤꯅ ꯑꯗꯨꯝ ꯑꯆꯝꯕ ꯏꯪꯂꯤꯁ ꯀꯩꯅꯣꯗ ꯂꯣꯜꯂꯦ ꯑꯗꯨꯒ ꯏꯪꯂꯤꯁꯇ ꯂꯣꯟꯕꯁꯨ ꯉꯝ ꯉꯝꯗꯕꯤꯗ ꯊꯣꯛꯑꯒ ꯑꯗꯨꯝ ꯅꯣꯛꯑꯒ ꯂꯣꯏꯁꯤꯟꯈꯤꯕꯁꯨ ꯍꯦꯛ ꯌꯥꯎꯏ ꯑꯗꯨꯃꯥꯏꯅ ꯇꯧꯋꯤ ꯏꯪꯂꯤꯁ ꯂꯣꯟꯕꯁꯦ ꯑꯗꯒꯤꯗꯤ ꯑꯃꯨꯛ ꯑꯩꯈꯣꯏ ꯒ꯭ꯔꯨꯞ ꯒ꯭ꯔꯨꯞ ꯒ꯭ꯔꯨꯞ ꯑꯅꯤ ꯊꯣꯛꯑꯒ ꯑꯩꯈꯣꯏ ꯃꯔꯤ ꯃꯉꯥ ꯑꯍꯨꯝ ꯃꯔꯤ ꯑꯍꯨꯝ ꯃꯔꯤ ꯑꯗꯨꯃꯥꯏ ꯒ꯭ꯔꯨꯞ ꯑꯅꯤ ꯑꯣꯏꯗꯕ ꯉꯥꯛꯇ ꯉꯥꯡꯅꯕ ꯍꯥꯏꯇꯥꯔꯦ ꯂꯥꯏꯛ ꯀꯩꯅꯣꯒꯤ ꯅꯪꯅ ꯁꯛ ꯐꯖꯩ ꯍꯥꯏꯇꯥꯥꯔꯒꯗꯤ ꯂꯥꯏꯛ ꯌꯨꯁ ꯑꯣꯐ ꯕꯌꯨꯇꯤꯐꯨꯜꯒ ꯍꯥꯏꯕꯇꯥꯥꯔꯗꯤ ꯅꯪꯅ ꯁꯛ ꯊꯤ ꯍꯥꯏꯅꯦꯕ ꯑꯣꯄꯣꯖꯤꯠ ꯉꯥꯛꯇꯅꯦꯕꯀꯣ ꯑꯋꯣꯏꯕ ꯑꯝꯇ ꯉꯥꯡꯅꯗꯕ ꯍꯥꯏꯇꯥꯥꯔꯦ ꯑꯗꯨꯃꯥꯏꯅꯒ ꯉꯥꯡꯅꯕ ꯑꯗꯨꯃꯥꯏꯅ ꯇꯧꯋꯦ ꯑꯗꯒꯤꯗꯤ ꯔꯣꯜ ꯇꯦꯛꯀꯤꯡ ꯍꯥꯏꯇꯥꯔꯦ ꯑꯩꯈꯣꯏꯒꯤ ꯗ꯭ꯔꯃꯥꯒꯤ ꯇꯥꯏꯞꯇ ꯗ꯭ꯔꯃꯥꯃꯛꯇꯤ ꯑꯦꯛꯁꯟꯗꯤ ꯌꯥꯎꯗꯕꯤꯗ ꯂꯣꯟꯗꯣꯏ ꯑꯣꯏꯅ ꯍꯥꯏꯇꯥꯔꯦ ꯊꯣꯛꯑꯒ ꯑꯩꯅ ꯀꯩꯅꯣ ꯁꯥꯔꯣ ꯑꯩꯈꯣꯏꯒꯤ ꯑꯩꯈꯣꯏꯒꯤ ꯅꯍꯥꯟꯋꯥꯏ ꯑꯩꯈꯣꯏꯅ ꯂꯥꯏꯔꯤꯛ ꯇꯝꯉꯛꯄꯗ ꯏꯪꯂꯤꯁꯀꯤ ꯋꯥꯔꯤ ꯈꯔ ꯂꯩꯗꯥꯏꯅꯦ ꯏꯪꯂꯤꯁꯀꯤ ꯋꯥꯔꯤ ꯇꯝꯃꯛꯛꯄ ꯃꯇꯝꯗ ꯀꯤꯡ ꯍꯥꯏꯔ ꯀꯥꯟꯗ ꯃꯥꯅ ꯀꯤꯡ ꯁꯥꯔꯛ ꯀꯡꯅ ꯂꯣꯟꯕ ꯗꯥꯏꯂꯣꯛꯇꯣ ꯃꯥꯅ ꯍꯦꯛ ꯉꯥꯡꯉꯛꯄ ꯅꯠꯇ꯭ꯔꯥ ꯑꯗꯒꯤꯗꯤ ꯀꯨꯋꯤꯟꯟ ꯍꯥꯏꯔꯒꯅ ꯀꯋꯤꯟꯒꯤ ꯗꯥꯏꯂꯣꯛꯇꯣ ꯃꯥꯅ ꯉꯥꯡꯉꯛꯄ ꯁꯔꯕꯦꯟ ꯍꯥꯏꯔꯒꯅ ꯁꯔꯕꯦꯟꯒꯤ ꯗꯥꯏꯂꯣꯛꯇꯣ ꯉꯥꯡꯉꯕ ꯃꯥꯅꯀꯣ ꯁꯨꯃꯥꯏꯅ ꯗꯥꯏꯂꯣꯛ ꯉꯥꯡꯅꯕ ꯑꯗꯨꯃꯥꯏꯅ ꯇꯧꯕꯁꯨ ꯌꯥꯎꯋꯦꯕ ꯑꯩꯈꯣꯏꯒꯤ ꯇꯧꯈꯤꯕꯗꯣꯀꯣ ꯑꯥ ꯑꯗꯨꯃꯥꯏꯅ ꯇꯧꯔꯒ
ꯑ ꯂꯦꯚꯦꯜ ꯀꯩꯅꯣꯁꯦ ꯋꯥꯟꯒꯤꯁꯦ ꯑꯩ ꯌꯥꯝ ꯅꯨꯡꯉꯥꯏꯑꯕ ꯑꯩꯅ ꯈꯤꯇꯪꯀꯣ ꯀꯩꯅꯣ ꯇꯧꯕ ꯉꯝꯃꯗꯤꯅꯦ ꯃꯥꯏꯄꯨꯅꯅ ꯑꯣꯟꯁꯤꯟꯕ ꯉꯝꯃꯗꯤꯀꯣ ꯑꯥ ꯑꯩ ꯖꯅ ꯍꯩꯒꯅꯤ ꯈꯜꯂꯦ ꯍꯥꯏꯗꯤ ꯑꯃ ꯂꯥꯏꯔꯤꯛ ꯇꯝꯕꯗꯧꯅ ꯇꯝꯕꯗꯣ ꯑꯣꯏꯌꯦꯕꯀꯣ ꯍꯥꯏꯗꯤ ꯀꯩꯅꯣ ꯍꯥꯏꯔꯀꯥꯟꯗ ꯋꯥꯊꯤ ꯋꯥꯔꯦꯝ ꯋꯥꯊꯤ ꯋꯥꯔꯦꯝ ꯇꯧꯗꯕꯗꯣ ꯗꯣ ꯎ ꯑꯗꯤ ꯑꯩꯈꯣꯏ ꯃꯁꯦꯟꯁꯨ ꯉꯥꯡꯅꯍꯜꯂꯤ ꯈꯤꯇꯪ ꯀꯩꯅꯣ ꯑꯣꯏꯕꯗꯣ ꯅꯤꯌꯣꯝꯃ ꯆꯠꯄꯗꯣ ꯀ꯭ꯂꯥꯁ ꯑꯦ ꯍꯥꯏꯗꯤ ꯁꯤ ꯂꯣꯏꯔꯒ ꯁꯤ ꯁꯤ ꯂꯣꯏꯔꯒ ꯁꯤ ꯇꯥꯛꯀꯅꯤ ꯁꯤ ꯂꯣꯏꯔ ꯁꯤ ꯇꯥꯛꯀꯅꯤ ꯏꯁꯇꯦ ꯁ ꯏꯁꯇꯦꯞ ꯏꯁꯇꯦꯞ꯭ ꯏꯁꯇꯦꯞ ꯇꯥꯛꯂꯛꯑꯒ ꯑꯩꯈꯣꯏꯗ ꯑꯦ ꯋꯥꯠꯍꯧꯕꯗꯣ ꯔꯤꯚꯤꯖꯟ ꯁꯛꯂꯧ ꯆꯠꯄ ꯑꯗꯩ ꯅꯪ ꯈꯪꯗꯕꯗꯣ ꯀꯩꯅꯣ ꯁꯤꯗ ꯅꯗ ꯄꯥꯛꯂꯥꯎ ꯍꯦꯛꯇ ꯍꯪꯉꯛꯄ ꯑꯗꯨꯗ ꯑꯩꯈꯣꯏꯗꯣ ꯌꯥꯝ ꯊꯤꯅ ꯑꯦꯂꯔꯠ ꯑꯣꯏꯅ ꯂꯩꯍꯟꯕꯗꯣ ꯑꯗꯨ ꯇꯧꯋꯦꯕ ꯑꯗꯨꯗꯨꯅ ꯑꯩꯈꯣꯏꯁꯨ ꯃꯤꯠ ꯅꯥ ꯁꯤꯡꯉꯤꯀꯣ ꯏꯁꯥꯅ ꯀꯩ ꯍꯥꯏꯒꯦ ꯈꯪꯗ꯭ꯔꯒꯗꯤ ꯕꯣꯏꯗ ꯅꯣꯠꯁ ꯇꯧꯍꯧꯗ꯭ꯔꯒꯗꯤ ꯅꯣꯠ ꯇꯧꯗ꯭ꯔꯒꯗꯤ ꯑꯩꯈꯣꯏꯁꯨ ꯃꯥꯡꯖꯩꯗꯣ ꯈꯪꯕꯅꯤꯅ ꯏꯁꯥꯗꯣ ꯈꯤꯇꯪ ꯀꯩꯅꯣ ꯇꯧꯋꯤꯗꯅ ꯑꯗꯨꯒ ꯑꯃꯨꯛ ꯍꯦꯛꯇ ꯀꯩꯅꯣ ꯑꯣꯏꯅ ꯄꯤꯕꯁꯨ ꯇꯧꯗ꯭ꯔꯦꯕ ꯍꯥꯏꯗꯤ ꯃꯦꯇꯦꯔꯤꯌꯦꯜꯁ ꯑꯣꯏꯅ ꯄꯥꯔꯣ ꯀꯥꯏ ꯇꯧꯕꯁꯨ ꯇꯧꯗꯦꯕ ꯃꯥꯅ ꯉꯥꯡꯉ - ꯉꯥꯡꯉꯒ ꯑꯩꯈꯣꯏꯅ ꯏꯍꯧꯗꯣꯏꯅꯦꯕꯀꯣ ꯏꯍꯧꯕ ꯃꯌꯥꯝꯁꯤꯅ ꯑꯩꯅ ꯍꯥꯏꯁꯤ ꯅꯦ ꯍꯦꯛ ꯃꯀꯣꯛꯇꯒꯤ ꯍꯧꯕ ꯄꯣꯛꯁꯦ ꯑꯩꯅ ꯃꯔꯤ ꯃꯔꯤ ꯃꯔꯤ ꯁꯨꯝ ꯄ꯭ꯔꯦꯛꯇꯤꯁ ꯇꯧꯕ ꯁꯨꯝ ꯄ꯭ꯔꯦꯛꯇꯤꯁ ꯇꯧꯕ ꯁꯨꯝ ꯅꯤꯡꯁꯤꯡꯉꯕ ꯑꯩ ꯐꯨꯅꯥꯝ ꯍꯩꯒꯠꯀꯅꯦꯕ ꯑꯗꯨ ꯁꯨꯡꯉꯝ ꯉꯝꯗꯕꯒꯤ ꯒꯤꯅꯦꯕ ꯑꯩꯈꯣꯏꯅ ꯑꯗꯨꯝ ꯑꯗꯨꯝ - ꯑꯗꯨꯝ - ꯑꯗꯨꯝ ꯂꯩꯔꯤꯁꯦ ꯆꯥꯡ ꯑꯃꯝꯗ ꯑꯗꯨꯝ ꯏꯟꯈꯠꯄ ꯉꯝꯗꯕꯤꯗ ꯋꯥꯔꯤ ꯂꯤꯅꯕ ꯍꯥꯏꯁꯦ ꯂꯤꯌꯦ ꯋꯥꯔꯤ ꯂꯤꯅꯩ ꯂꯤꯅꯕ ꯌꯥꯎꯋꯦ ꯑꯥ ꯑꯥ ꯑꯥ ꯑꯥ ꯍꯣ ꯍꯣ ꯍꯣ ꯍꯣ ꯍꯣ - ꯍꯣꯏ꯫ ꯑꯗꯨ ꯂꯤꯅꯕ ꯌꯥꯎꯋꯦ ꯑꯗꯨꯃꯥꯏꯅ ꯑꯦꯁ ꯒ꯭ꯔꯃꯥ ꯉꯥꯛꯇꯅꯦ ꯇꯥꯛꯏꯁꯦ꯫
ꯑꯗꯨꯅꯦ ꯒꯔꯃꯥꯔ ꯂꯥꯜꯂꯗꯤ ꯑꯥꯔꯊꯔꯗꯨ ꯄꯨꯡ ꯂꯥ ꯂꯥꯜꯂꯗꯣꯏꯅꯦꯕ ꯅꯠꯇ꯭ꯔꯥ ꯑꯗꯨꯗꯨꯅ ꯑ ꯑꯩ ꯆꯥꯛ ꯥ ꯑꯩ ꯉꯁꯥꯏ ꯉꯁꯥꯏ ꯑꯩ ꯅꯍꯥꯟꯗꯣ ꯑꯗꯨ ꯑꯗꯨ ꯌꯨꯝꯗꯨꯗ ꯆꯠꯂꯨꯏ ꯍꯥꯏꯕꯁꯦ ꯑꯩ ꯑꯗꯨꯗ ꯆꯠꯂꯨꯏꯗ ꯍꯥꯏꯒꯗ ꯇꯣꯛ ꯇꯥꯔꯒꯗꯤ ꯑꯗꯨꯗ ꯆꯠꯂꯤꯅ ꯍꯥꯏꯔꯗꯤ ꯆꯠꯂꯨꯏꯒ ꯂꯤꯒꯗꯣ ꯈꯦꯠꯅꯔꯗꯣꯏꯅꯦꯕ ꯅꯠꯇ꯭ꯔ ꯄꯥꯁ ꯄ꯭ꯔꯖꯦꯟ ꯑꯗꯨ - ꯑꯗ
ꯑꯦ ꯑꯗꯣ ꯌꯥꯝ ꯈꯪꯉꯦꯗꯤ ꯍꯥꯏ ꯌꯥꯏꯍꯦ ꯑꯩ ꯌꯥꯝ ꯊꯤꯅ ꯈꯪꯉꯦ ꯍꯥꯏꯕ ꯌꯥꯏ ꯑꯩ ꯍꯥꯟꯅ ꯂꯩꯔꯝꯃꯤꯗꯨꯒꯗꯤ ꯑꯗꯨꯝ ꯑꯩꯅ ꯉꯝꯖꯗꯕꯒꯤ ꯋꯥꯅꯤ ꯏꯕ ꯈꯣꯠꯄ ꯑꯗꯨꯝ ꯉꯝꯃꯅꯦꯕꯀ ꯀꯣ ꯉꯝꯃꯅꯤ ꯍꯥꯏꯕꯗꯤ ꯀꯩꯒꯨꯝꯕ ꯈꯔ ꯑꯗꯨꯝ ꯑꯥ ꯁꯦꯟꯇꯦꯟꯁ ꯑꯃ ꯑꯦ ꯁꯤꯅ ꯉꯔꯥꯡ ꯉꯔꯥꯡꯒꯤ ꯊꯕꯛꯇꯅ ꯁꯤ ꯍꯥꯏꯒꯗꯕꯅꯤ ꯉꯁꯤꯒꯤꯗꯅ ꯁꯤ ꯍꯥꯏꯒꯗꯕꯅꯤ ꯍꯧꯖꯤꯛ ꯇꯧꯒꯗꯕꯅꯤ ꯁꯤ ꯍꯥꯏꯒꯗꯕꯅꯤ ꯍꯌꯦꯡꯒꯤ ꯁꯨꯃꯥꯏꯅ ꯑꯩꯅ ꯈꯟꯕꯗꯅ ꯁꯤ ꯍꯥꯏꯒꯗꯕꯅꯤ
ꯅꯣꯏꯒꯤ ꯒ꯭ꯔꯨꯞ ꯑꯃ ꯂꯩꯇꯕ꯭ꯔꯣ? ꯋꯥꯠꯁꯑꯞ ꯭ꯔꯨꯨꯞ ꯀꯨꯝꯕ ꯑꯩ ꯑꯗꯨꯗꯩꯗ ꯏꯪꯂꯤꯁ ꯃꯦꯁꯦꯖ ꯑꯩꯈꯣꯏ ꯂꯣꯟꯕꯁꯦ ꯂꯣꯟꯊꯣꯛꯄ ꯑꯩꯁꯨ ꯂꯣꯟꯊꯣꯛꯄꯁꯤꯗꯤ ꯍꯦꯛ ꯇ ꯑꯩꯈꯣꯏꯁꯨ ꯇꯣꯏꯅ ꯂꯣꯟꯗꯕꯅꯤꯅ ꯄꯜꯂꯦ ꯑꯗꯣ ꯋꯥꯔꯤ ꯁꯥꯟꯅꯕꯒꯨꯝꯕ ꯃꯦꯁꯦꯁ ꯊꯥꯅꯒꯨꯝꯕꯁꯦ ꯏꯪꯂꯤꯁ ꯊꯥꯅꯧ
ꯍꯣꯏ - ꯍꯣꯏ- ꯍꯣꯏ ꯎꯝ ꯑꯗꯨꯃꯥꯏꯅ ꯈꯜꯂꯦ ꯑꯩꯈꯣꯏꯁꯨ꯫ ꯑꯗꯣ ꯑꯩ ꯀꯩꯝꯇ ꯊꯝꯒꯦ ꯑꯃꯨꯛ ꯑꯃꯨꯛ ꯀꯣꯟꯅ ꯁꯥꯟꯅꯁꯦ ꯑꯥ ꯑꯥ ꯎꯝ ꯎꯝ ꯎꯝ꯫